ꯍꯜꯂꯣ
ꯍꯜꯂꯣ ꯍꯥꯎ
ꯑꯣ ꯃꯈꯣꯟ ꯐꯖꯅ ꯇꯥꯕ꯭ꯔꯣ
ꯑ ꯇꯥꯏꯌꯦ ꯇꯥꯏꯌꯦ
ꯑꯣ ꯆꯠꯄ ꯈꯣꯠꯄ ꯇꯧꯗꯦꯀꯣ
ꯑꯥ ꯇꯧꯗꯦ
ꯑꯣ ꯉꯔꯥꯡꯗꯤ ꯑꯩꯒꯤ ꯉꯔꯥꯡ ꯑꯃ ꯇꯧꯋꯦꯕꯀꯣ ꯑꯩ ꯑꯗꯨꯗ ꯑꯩꯒꯤꯗꯣ ꯃꯈꯣꯟ ꯌꯥꯝ ꯅꯨꯡꯉꯥꯏꯇꯦꯅ ꯆꯞꯄꯦꯅ ꯍꯥꯏꯕ
ꯑꯌꯨꯛ ꯉꯁꯥꯏꯗꯒꯤꯗꯣ ꯌꯥꯗꯦ
ꯎꯝ ꯑꯩꯒꯤ ꯀꯣꯜꯁꯦ ꯇꯧꯅꯕꯒꯤꯁꯦ ꯁꯦꯝꯃ ꯃꯇꯨꯡꯗ ꯑꯩꯁꯦ ꯀꯣꯜ ꯇꯧꯕꯁꯦ ꯑꯗꯨꯝ ꯐꯔꯛ ꯇꯥ ꯂꯩꯔꯕ ꯑꯗꯨꯒꯤ ꯀꯣꯜ ꯑꯃꯇꯪ ꯇꯧꯗ ꯉꯥꯏꯔꯤꯕ ꯑꯩ ꯉꯍꯥꯟꯅ ꯀꯩꯅꯣꯝꯃ ꯁꯦꯝꯕꯅꯦꯕ ꯑꯩ ꯀꯣꯜ ꯇꯧꯅꯕꯩꯗꯣ
ꯑꯥ
ꯑꯣ ꯍꯧꯖꯤꯛꯐꯥꯎꯗ ꯅꯪꯗꯤ ꯀꯣꯜ ꯃꯁꯤꯡ ꯀꯌꯥ ꯇꯧꯔꯒꯦ꯫
ꯐꯣꯔꯠ ꯎꯝ ꯊꯥꯔꯠ ‌ꯇꯨꯋ꯭‌ꯦꯚ ꯁꯨꯗꯉꯥꯏꯔꯤꯌꯦ꯫
ꯑꯣ ꯐꯩꯅꯥꯝ ꯑꯗꯨꯝ ꯌꯥꯝꯃꯤꯅꯦ꯫ ꯑꯁ ꯒ꯭ꯔꯨꯞꯇ ꯆꯪꯉꯨꯕꯁꯤꯗ ꯅꯨꯄꯥ ꯉꯥꯛꯇ ꯉꯥꯏꯕꯁꯤꯗ꯫
ꯑꯩ ꯇꯟꯗꯅ ꯆꯪꯗꯦ ꯍꯥꯏꯕ ꯑꯗꯨꯗ ꯅꯪ ꯑꯩꯁꯨ ꯑꯃꯨꯛ ꯉꯁꯤꯗꯣ꯫ ꯄꯨꯔꯥ ꯑꯣꯏꯅ ꯑꯩ ꯀꯟꯇꯦꯛꯀꯩ ꯌꯥꯎꯕꯗꯣ꯫ ꯑꯗꯨꯗ ꯌꯦꯡꯕꯅꯦꯕꯗ ꯑꯩꯅ ꯃꯩꯇꯩ ꯃꯥꯜꯂꯦꯅ ꯌꯦꯡꯉꯁꯦ꯫
ꯑꯩꯗꯤ ꯎꯄꯥꯏ ꯂꯩꯇꯗꯅ ꯉꯔꯥꯡ ꯈꯣꯏꯆꯦꯒ ꯑꯣꯏꯅ ꯇꯧꯅꯩꯅꯦ꯫
ꯀꯩꯗꯧꯗꯦ ꯍꯥꯏꯕ ꯑꯇꯩꯒ ꯇꯧꯕꯗꯤ ꯇꯜꯂꯦ ꯍꯥꯏꯕ ꯑꯁꯨꯝ ꯍꯥꯏꯗꯤ ꯃꯗꯨ ꯫
ꯑꯥꯎ꯫ ꯑ ꯅꯨꯄꯥꯅ ꯉꯥꯛꯇ ꯅꯝꯅ ꯌꯥꯎꯋꯦ ꯍꯥꯏꯕ ꯅꯨꯄꯤꯁꯦ ꯄꯥꯛ ꯌꯥꯎꯗꯦ ꯑꯗꯨꯒ꯫ ꯅꯨꯄꯤ ꯌꯥꯎꯔꯒ꯫
ꯍꯣꯏ ꯑꯗꯨꯁꯨ ꯀꯩꯅꯣ ꯑꯣꯏꯌꯦ ꯑꯇꯣꯞꯄꯒꯤ ꯑꯣꯏ꯫
ꯍꯣꯏ ꯍꯣꯏ ꯍꯣꯏ ꯑꯗꯨꯒꯤ꯫
ꯑꯗꯨꯝꯃꯗꯗꯤ ꯇꯜꯂꯤꯗ ꯑꯩꯈꯣꯏ ꯃꯁꯦꯟ ꯑꯣꯏꯕꯒꯤ ꯀꯩꯁꯨ ꯍꯥꯏꯅꯗꯕ ꯑꯇꯣꯞꯄꯗꯗꯤ ꯇꯜꯂꯦꯕ꯫
ꯍꯣꯏ ꯍꯦ꯫ ꯑꯗꯨꯝ ꯃꯤ ꯀꯣꯜꯗꯤ ꯑꯗꯨꯝ ꯃꯌꯥꯝ ꯇꯧꯅꯕ ꯃꯥꯜꯂꯦ꯫
ꯑꯁ ꯑꯩꯈꯣꯏꯒꯤꯗꯤ ꯑꯅꯤ ꯑꯍꯨꯝꯂꯛ ꯂꯣꯏꯕꯒ ꯌꯥꯎꯔꯦꯍꯦ꯫
ꯑ-ꯍ ꯅꯣꯡꯃꯗ ꯀꯣꯜ ꯃꯁꯤꯡꯁꯦ ꯀꯌꯥꯝ ꯇꯧ ꯌꯥꯏꯅꯣ ꯈꯪꯗꯦ꯫ ꯃꯤ ꯑꯃꯃꯝꯗꯕꯨꯗꯤ ꯃꯔꯤꯔꯛꯇꯩ ꯍꯦꯟꯅ ꯌꯥꯗꯦꯅ ꯍꯥꯏꯒꯨꯝ ꯇꯧꯕꯅꯤ꯫
ꯑꯥ ꯃꯔꯤꯗ ꯍꯦꯟꯅ ꯌꯥꯗꯦ ꯑꯅꯤ ꯑ ꯃꯥꯅ ꯑꯅꯤ ꯑꯃ꯫ ꯑ ꯑꯗꯒꯤ ꯏꯕꯥꯅꯤ ꯇꯧꯔꯦ ꯈꯜ ꯅꯪꯅ ꯑꯅꯤ ꯑꯃ ꯑꯩꯅ ꯑꯅꯤ ꯑꯃꯥ ꯑꯗꯨꯃꯥꯏꯅ꯫
ꯑꯁ ꯀꯣꯜ ꯇꯧꯕꯁꯤꯗꯅꯦꯀꯣ ꯁꯨꯃꯥꯏꯅ ꯃꯤꯁꯦ꯫ ꯄ ꯄꯪꯇꯧꯗ ꯇꯧꯁꯟꯅꯕꯒꯤꯅꯦ ꯑꯁ꯫ ꯍꯟꯇꯣꯔꯛꯄ ꯀꯥꯟꯗꯅꯦ ꯌꯥꯝ ꯅꯨꯡꯉꯥꯏꯇꯕ ꯌꯥꯝ ꯌꯥꯎꯋꯦ ꯍꯥꯏꯕ ꯃꯔꯣꯟ ꯃꯔꯤ ꯈꯪꯗꯕ ꯒ꯭ꯌꯥꯟ ꯫ ꯇꯥꯗꯕ ꯌꯝ ꯌꯥꯎꯋꯦ ꯍꯥꯏꯕ꯫
ꯑꯩꯗ ꯑꯗꯨꯗꯤ ꯑꯩꯗꯤ ꯄꯥꯛꯅ ꯀꯩꯅꯣꯁꯨ ꯆꯪꯗꯕꯅꯤꯅꯅꯦ ꯑꯗꯨꯗꯤ ꯁꯨꯌꯥꯎꯗꯦ ꯍꯥꯏꯗꯤ꯫ ꯑꯩꯈꯣꯏ ꯁꯤꯗ ꯂꯩꯕ ꯀꯥꯡꯕꯨ ꯈꯔ ꯁꯥꯟꯅꯕ ꯑꯗꯨꯒ꯫ ꯀꯩꯅꯣꯗꯒꯤ ꯑꯃꯒ ꯁꯥꯟꯅꯩꯑꯦ ꯑꯗꯨꯗꯨꯒ ꯃꯉꯥꯏꯔꯦ꯫ ꯃꯥꯁꯨ ꯃꯥꯏꯗꯣ ꯂꯤꯃꯤꯠ ꯑꯣꯏꯈ꯭ꯔꯦ꯫ ꯃꯥꯅ ꯇꯧꯕꯗꯤ ꯌꯥꯗꯕ ꯑꯩꯅ ꯇꯧꯕꯗꯤ ꯌꯥꯕ ꯑꯗꯨꯁꯨ ꯉꯁꯥꯏꯗꯤ ꯌꯥꯍꯧꯗꯦꯕ ꯃꯥꯏꯗꯨꯁꯨ꯫ ꯍꯣꯔꯦꯟ ꯀꯣꯟꯅ ꯌꯦꯡꯉꯁꯦꯅ ꯍꯥꯏꯅ꯫ ꯎꯝꯝ꯫
ꯌꯥꯝ ꯅꯨꯡ꯫ ꯎꯝ ꯏꯔꯨꯖ ꯂꯣꯏꯗ ꯉꯥꯏꯔꯤꯕꯅꯤꯅ ꯁꯝ ꯊꯥꯎ ꯇꯩꯔꯤꯅꯦ꯫ ꯍꯌꯦꯡꯁꯦ ꯑꯩꯁꯦ ꯁꯥꯔꯇꯤꯐꯤꯀꯦꯠ ꯂꯧꯕ ꯆꯠꯀꯦ ꯇꯧꯕꯅꯦꯕ ꯑꯗꯨꯒꯤ꯫ ꯍꯌꯦꯡ ꯑꯌꯨꯛ ꯀꯣꯛ ꯇꯨꯝꯕꯗꯣ ꯅꯪꯉꯔꯣꯏꯅ꯫ ꯁꯝꯅꯒ ꯁꯥꯡꯕꯅꯦ꯫ ꯄꯥꯛꯅꯒ ꯀꯪꯗꯕꯅꯦ ꯈ꯭ꯋꯥꯡ ꯍꯦꯜꯂꯦ
ꯑꯩ ꯄꯥꯝꯃꯤꯁꯨ ꯏꯟ ꯏꯟꯗ꯭ꯔꯦ ꯑꯩ ꯁꯝ ꯗꯣ ꯀꯩꯗꯧꯅꯣ ꯈꯪ
ꯑ ꯍ ꯀꯥꯏ ꯀꯥꯏꯕꯧ ꯁꯥꯡꯒꯦ ꯁꯝ
ꯑꯍꯣꯏ ꯃꯄꯥꯗꯣ ꯑꯃ ꯃꯄꯥꯗꯣ ꯑꯗꯨ ꯍꯦꯟꯗꯔꯦꯕꯀꯣ
ꯑꯥ
ꯈ꯭ꯋꯥꯡ ꯌꯧꯗ꯭ꯔꯤ ꯌꯧꯗ꯭ꯔꯤ ꯑꯩ ꯁꯪ ꯄꯣꯁꯨ ꯄꯣꯛꯈꯥꯏ ꯌꯥꯝꯅ ꯑꯗꯨꯝ ꯁꯝꯗꯣ ꯔꯣ ꯇꯧꯔꯨꯕꯒꯤ
ꯑꯣ ꯑꯩꯒꯤꯁꯨ ꯃꯇꯣꯟ ꯄꯣꯛꯈꯥꯏꯌꯦ ꯑꯗꯨꯒꯤ ꯑꯩ ꯀꯛꯏꯅꯤ
ꯀꯛꯃꯟꯕꯒꯤꯔ ꯁꯥꯡꯉꯝꯗ꯭ꯔꯦ
ꯑꯩꯒꯤꯗꯤ ꯁꯥꯡꯕꯗꯤ ꯊꯨꯗꯤ ꯊꯨꯏ ꯀꯦꯟꯒ꯭ꯔꯒ ꯍꯧꯔꯛꯑꯣ ꯌꯥꯗꯕ ꯈꯛꯇꯅꯦ ꯑꯩꯒꯤꯅ ꯑꯣ ꯑꯣ ꯑꯣ
ꯀꯛꯎꯕꯒꯤꯅꯦ
ꯑꯈꯣꯏ ꯆꯦꯒꯤꯁꯨ ꯇꯧꯋꯤꯅꯦ ꯈꯨꯠ ꯈꯥꯕ ꯃꯤꯅ ꯀꯛꯇꯅ ꯃꯁꯝꯁꯦ ꯑꯁ ꯃꯥꯏ ꯃꯁꯝꯁꯦ ꯌꯥꯝ ꯌꯥꯝꯃꯦꯕ ꯀꯣ ꯌꯥꯝ ꯐꯩꯌꯦꯕ ꯑꯁ ꯁꯝꯗꯣ ꯄꯨꯔꯥ ꯐꯤꯕꯝ ꯑꯃ ꯆꯥꯈꯤꯗꯅꯅ ꯀꯦꯜꯂꯒ ꯍꯦꯛꯇ ꯑꯔꯣꯏꯕꯤꯗ ꯐꯠꯈꯤꯗꯗꯅꯕ ꯄꯨꯔꯥ ꯑꯉꯥꯎꯕ ꯉꯥꯛꯇ ꯍꯧꯔꯤꯅꯦꯕ
ꯏꯃꯥꯟꯅꯕꯤ ꯑꯃꯥ ꯂꯩ ꯃꯅꯥ ꯀꯛꯄꯤꯌꯦ
ꯑꯣ
ꯃꯥꯏ ꯃꯈꯨꯠꯇꯣ ꯌꯥꯝ ꯊꯨꯝꯃꯦꯕ ꯑꯩꯉꯣꯟꯗ ꯆꯥꯟꯅꯩꯌꯦ ꯑꯗꯨꯒ ꯃꯅꯥ ꯀꯛꯂꯦ
ꯃꯤꯅ ꯍꯥꯏꯅ ꯑꯥ
ꯍꯦꯟꯅꯥ ꯀꯩ ꯀꯩ ꯇꯩ ꯌꯨꯝꯗ ꯂꯩꯕ ꯅꯠꯇꯕꯅꯤꯅ ꯅꯨꯡꯉꯥꯏꯇꯦꯅ
ꯑꯣ ꯑꯩꯗꯤ ꯁꯝꯗ ꯀꯔꯤꯝꯇꯗꯤ ꯁꯪꯗ꯭ꯔꯤ ꯍꯧꯖꯤꯛꯐꯎꯗ ꯃꯤꯗꯤ ꯃꯃꯥꯅ ꯀꯛꯄꯗꯣ ꯂꯃꯟ ꯁꯤꯉꯝꯗꯦ ꯀꯥꯏꯅ ꯍꯥꯏꯅꯕꯅꯦ ꯑꯗꯣ ꯑꯩꯗꯤ ꯈꯣꯃꯥꯅ ꯉꯥꯛꯇ ꯀꯛꯑꯦ ꯈꯣꯏꯃꯥ ꯃꯈꯨꯠꯇꯣ ꯌꯥꯝ ꯐꯩꯌꯦꯕ ꯃꯈꯨꯠ ꯊꯨꯝꯃꯦ ꯈꯣꯏꯃꯥꯗꯨ ꯁꯝ ꯖꯔ ꯖꯔ ꯁꯥꯡꯉꯦ
ꯑꯥ
ꯁꯝ ꯁꯥꯡꯕꯗꯤ ꯌꯥꯝ ꯄꯥꯝꯃꯦ ꯑꯗꯣ ꯈꯪꯗꯤꯌꯦ
ꯑꯩ ꯇꯨ ꯊꯥꯎꯖꯟ ꯐꯣꯔꯗ ꯄꯣꯛꯏ ꯅꯪ ꯇꯨ ꯊꯥꯎꯖꯟ ꯀꯌꯥꯗ ꯄꯣꯛꯏꯅꯣ
ꯆꯞ ꯃꯥꯟꯅꯩꯌꯦ
ꯑꯣ ꯀꯩ ꯀꯣꯂꯦꯖ ꯇ ꯇꯝꯒꯦ
ꯑꯩꯗꯤ ꯀꯣꯂꯦꯖ ꯇꯧꯗꯦ ꯅ꯭ꯔꯁꯤꯡ ꯑꯣꯏꯟ ꯇꯝꯃꯤ
ꯑꯣ ꯑꯣ ꯑꯈꯣꯏ ꯑꯈꯣꯏ ꯕꯦꯁꯇꯁꯨ ꯏꯃꯥꯟꯅꯕꯤ ꯌꯥꯝꯅ ꯅꯔꯁꯤꯡ ꯌꯥꯝ ꯇꯧꯅꯩꯌꯦ
ꯇꯨ ꯊꯥꯎꯖꯟ ꯀꯌꯥꯒꯤ ꯇ꯭ꯋꯦꯟꯇꯤ ꯐꯣꯔ ꯇ꯭ꯋꯦꯟꯇꯤ ꯊ꯭ꯔꯤꯗ ꯊꯕ꯭ꯔꯥ ꯇ꯭ꯋꯦꯞ
ꯑꯥ ꯇ꯭ꯋꯦꯟꯇꯤ ꯊ꯭ꯔꯤꯗ ꯑꯥ ꯍꯣꯏ ꯇ꯭ꯋꯦꯟꯇꯤ ꯊ꯭ꯔꯤꯗ ꯊꯥꯕ ꯎꯝ
ꯎꯝ ꯑꯈꯣꯏꯕꯦꯁ ꯇꯨꯋꯦꯞ ꯊꯥꯕꯁꯨ
ꯎꯝ ꯆꯍꯤ ꯍꯟꯖꯤꯟꯕ ꯀꯩꯌꯥ ꯌꯥꯎꯈꯤꯗꯦ ꯑꯩ ꯈꯣꯏ ꯕꯦꯁꯁꯦ ꯀꯣꯔꯣꯅꯥ ꯕꯦꯁꯅ ꯍꯥꯏꯅꯩꯅꯦ ꯃꯤꯅ
ꯎꯝ ꯃꯥꯅꯦ ꯄ꯭ꯔꯃꯣꯁꯟ ꯐꯦꯁꯅ ꯉꯥꯡꯅꯕꯅꯦ
ꯅꯣꯡ ꯇꯥꯕ꯭ꯔꯣ
ꯑꯥ ꯅꯣꯡ ꯇꯥꯏ ꯃꯈꯨꯟ ꯇꯕ꯭ꯔꯣ
ꯇꯥꯏꯌꯦ
ꯏꯃꯥ ꯑꯣ ꯑꯗꯨꯗꯤ ꯐꯣ ꯑꯩꯅ ꯉꯁꯥꯏꯗꯒꯤ ꯁꯝ ꯂꯦꯡꯉꯤꯖꯤ ꯖꯧꯖꯥ ꯖꯧꯖꯥꯒ ꯂꯥꯎꯗ꯭ꯔꯣ
ꯑꯗꯨꯗꯤ ꯇꯧꯗꯦ ꯅꯣꯡ ꯇꯥꯕ ꯃꯈꯣꯟ ꯇꯪꯅꯤ
ꯃꯁꯤꯒꯤ ꯀꯩꯅꯣꯖꯦ ꯀꯣꯜ ꯇꯧꯕꯖꯦ ꯂꯥꯎꯠ ꯊꯥꯕ ꯌꯥꯗꯦꯕꯀꯣ ꯑꯗꯨꯅ ꯅꯥꯝꯃꯅꯥ ꯆꯞꯄꯒ ꯊꯥꯎ ꯇꯩꯔꯤꯅꯦ ꯍꯥꯏꯕ ꯑꯩ
ꯀꯣꯜ ꯊꯥ ꯂꯥꯎꯠ ꯊꯥꯔꯗꯤ ꯌꯥꯔꯗꯤ ꯐꯗꯧ ꯅꯨꯡꯉꯥꯏꯒꯗꯧꯅꯤ ꯑꯩꯁꯨ ꯉꯔꯥꯡ ꯌꯦꯡꯉꯦ ꯌꯥꯗꯦ
ꯀꯩ ꯑꯩꯉꯥꯡ ꯆꯥꯒꯦ
ꯑꯥ ꯁꯧꯒ꯭ꯔꯤ ꯊꯣꯡꯕ ꯑꯃꯒ ꯀꯥꯡꯁꯣꯏ ꯑꯃꯒ ꯑꯩꯒꯤꯅꯦ ꯃꯤꯅ ꯍꯦꯟꯖꯥꯡ ꯍꯪꯉꯀꯥꯟꯗꯅꯦ ꯑꯩꯖꯦ ꯍꯦꯛꯇ ꯍꯦꯟꯖꯥꯡꯁꯦ ꯍꯦꯛꯇ ꯀꯥꯎꯕ ꯍꯧꯖꯤꯛ ꯇ ꯆꯥꯒꯤꯗ ꯉꯥꯏꯕ ꯑꯣꯏꯔꯖꯨ
ꯅꯪ ꯑꯩ ꯀꯣꯂꯦꯖ ꯇ ꯇꯧꯏꯅꯣ
ꯏꯝꯐꯥꯜ ꯀꯣꯂꯦꯖ ꯇ ꯇꯧꯋꯦ
ꯑꯣ
ꯅꯣ ꯁꯤꯛꯁ ꯁꯦꯃꯤꯁꯇꯔ ꯄꯩꯈꯥ ꯊꯥ ꯂꯣꯏꯒ꯭ꯔꯦ ꯋꯥꯏ ꯁꯪꯈ꯭ꯔꯦ ꯎꯝ ꯑꯅꯦ ꯑꯦꯝ ꯌꯨꯗ ꯐꯣꯝ ꯊꯥꯖꯜꯂꯑꯀꯥꯟꯗ
ꯃꯁꯇꯔ ꯇꯧ__
ꯎꯝ ꯍꯥꯏꯗꯣꯜ ꯑꯥ ꯃꯥꯁꯇꯔ ꯇꯧꯊꯣꯛꯇꯧꯗ ꯃꯥꯁꯇꯔ ꯇꯧꯅꯕ ꯇꯧꯅꯕꯒꯤ ꯑꯗꯨ ꯈꯛꯇ ꯉꯥꯏꯔꯦ ꯁꯤ ꯏ ꯇꯤꯒ ꯊꯥ ꯂꯣꯏꯒ꯭ꯔꯕꯅꯦ
ꯀꯩ ꯁꯕꯖꯦꯛꯇ ꯇꯧꯗꯣꯏꯕ
ꯃꯅꯤꯄꯨꯔꯤꯅꯤ
ꯑꯁ ꯏꯕꯗꯤ ꯈꯨꯗꯥꯡ ꯆꯣꯛꯊꯒꯗꯧ ꯁꯕꯖꯦꯛꯅꯤ
ꯆꯣꯛꯊꯗꯦ ꯑꯩꯗꯤ ꯌꯥꯝ ꯊꯨꯏ
ꯑꯣ
ꯑꯗꯨꯝ ꯃꯇꯝ ꯑꯗꯨꯝ ꯂꯝꯃꯦ ꯑꯦꯛꯖꯥꯝꯗ
ꯑꯩ ꯇꯞꯄꯦ ꯃꯅꯤꯄꯨꯔꯤ ꯏꯕ
ꯑꯣ ꯑꯁ ꯏꯃꯥꯟꯅꯕꯤ ꯑꯇꯞꯄ ꯃꯌꯥꯝ ꯌꯥꯎꯋꯦꯕ__ ꯀꯣ ꯑꯦꯛꯖꯥꯝꯗ ꯅꯪꯗꯕꯗꯣ ꯅꯨꯡꯉꯥꯏꯇꯖꯥꯠꯅꯤ ꯃꯣꯏꯗꯣ ꯃꯥꯛꯇꯣ ꯑꯆꯧ ꯑꯆꯧꯕꯗꯒ ꯃꯥꯛ ꯃꯉꯥ ꯄꯤꯕꯒꯖꯦ ꯑꯗꯨꯝ ꯂꯃꯥꯏ ꯑꯅꯤꯒ ꯑꯗꯨꯝ ꯏꯌꯦꯕ
ꯑꯥ
ꯑꯗꯣ ꯑꯣꯖꯥꯒꯩꯅ ꯑꯗꯨꯝ ꯁꯥꯡ ꯁꯥꯡꯅ ꯏꯌꯣꯅ ꯑꯅꯥ ꯃꯥꯛ ꯇꯔꯥ ꯄꯤꯕꯗꯒꯗꯤ ꯅꯃꯥꯏ ꯑꯍꯨꯝ ꯃꯈꯥꯏ ꯑꯗꯨꯝ ꯑꯍꯨꯝ ꯑꯗꯥꯏꯃꯨꯛꯀꯤ ꯆꯥꯡ ꯉꯝꯖꯔꯗꯤ ꯃꯔꯤꯃꯨꯛꯀꯤ ꯆꯥꯡ ꯏꯔꯛꯄꯅꯤꯅꯀꯣ ꯃꯣꯏ ꯃꯇꯝ ꯅꯪꯗꯕꯗꯣ ꯑꯗꯨꯝ ꯌꯥꯎꯋꯦꯕ ꯅꯨꯡꯉꯥꯏꯇꯦ ꯑꯗꯨꯅ ꯑꯦꯛꯖꯥꯝꯖꯤꯗ ꯀꯣꯏꯁꯟꯖꯦ ꯈꯪꯗꯤ ꯈꯪꯉꯒ ꯃꯣꯏꯗꯣ ꯏꯕ ꯅꯪꯉꯝꯗꯕꯩ ꯌꯥꯝ ꯅꯨꯡꯉꯥꯏꯖꯗꯦꯕ ꯃꯣꯏꯗꯣ
ꯅꯣ
ꯀꯩ ꯍꯦꯟꯖꯥꯡ ꯆꯥꯔꯒꯦ ꯅꯪꯗꯤ
ꯑꯩ ꯉꯁꯤꯗꯤ ꯆꯤꯛꯀꯟ ꯇꯥꯏ ꯐ꯭ꯔꯥꯏ ꯑꯥ ꯁꯥꯒꯣꯟ ꯀꯅꯣ ꯑꯣꯏꯕꯩ ꯁꯟꯗꯦ ꯑꯣꯏꯕꯒꯤ
ꯑꯥ ꯌꯨꯝꯗ ꯂꯩꯇꯕ꯭ꯔꯣ
ꯂꯩꯇꯤꯌꯦ
ꯑꯣ ꯅꯪꯅ ꯅꯔꯁꯤꯡ ꯇꯝꯃꯤꯖꯦ ꯀꯔꯤ ꯂꯝꯗꯅꯣ
ꯄꯣꯔꯣꯝ ꯄꯥꯠꯇ
ꯑꯣꯈꯦ ꯑꯗꯨꯗꯤ ꯑꯝ ꯍꯣꯁꯇꯦꯜꯒꯨꯝꯕꯗ ꯂꯩꯔꯤꯔꯕ
ꯑꯥ ꯍꯣꯁꯇꯦꯜ ꯄꯤ ꯑꯈꯣꯏ
ꯑꯣ ꯐꯩꯅꯦ ꯍꯤꯟꯖꯥꯡ ꯍꯥꯎꯕ꯭ꯔꯥ ꯆꯥ ꯍꯤꯟꯖꯥꯡ
ꯍꯜꯂꯣ
ꯍꯂꯣ
ꯑꯣ ꯇꯥꯏ ꯇꯥꯏ
ꯑꯣ ꯆꯥꯛ ꯍꯤꯟꯖꯥꯡ ꯍꯥꯎꯕ꯭ꯔꯥꯕ
ꯑꯁ ꯀꯩꯗꯩꯟ
ꯄꯦꯟꯖꯥꯔꯦ ꯀꯩ ꯅꯨꯡꯒꯤ ꯌꯧꯋꯦ
ꯍꯋꯥꯏ ꯊꯣꯡꯕꯒꯖꯦ ꯈꯤꯕꯤꯒꯤ
ꯀꯔꯤꯅꯨꯡꯒꯤꯅꯣꯟ
ꯍꯥ ꯅꯔꯁꯤꯡ ꯇꯝꯕꯖꯦ ꯀꯃꯥꯏ ꯀꯃꯥꯏꯟ ꯇꯧꯋꯦ ꯋꯥꯕ꯭ꯔꯥ
ꯋꯥꯏ ꯁꯨ ꯁꯨꯝ ꯅꯨꯡꯉꯥꯏ ꯋꯥꯏꯌꯨꯅꯤꯗ
ꯑꯩꯗꯤ ꯏꯃꯥꯟꯅꯕꯤꯒꯥ ꯀꯌꯥ ꯇꯤꯟꯅꯗꯦꯕꯀꯣ ꯑꯩꯗꯣ ꯋꯥ ꯀꯌꯥ ꯋꯥ ꯀꯌꯥ ꯉꯥꯡꯒꯟꯗꯕꯒꯤ ꯑꯩꯅ ꯑꯄꯨꯟꯕ ꯈꯔ ꯈꯛꯁꯤꯗꯥ ꯍꯦꯟꯅ ꯄꯨꯟꯗꯦꯕ ꯑꯗꯨꯅ
ꯑꯩꯗꯣ ꯌꯨꯝꯗꯁꯨ ꯂꯩꯀꯥꯏꯗꯁꯨ ꯃꯤ ꯆꯦꯟꯅꯗꯦ ꯍꯥꯏꯗꯤ ꯃꯤ ꯆꯦꯟꯅꯗꯦ ꯍꯥꯏꯕꯗꯤ ꯁꯨꯝ ꯃꯤ ꯑꯃ ꯍꯧ ꯂꯥꯁꯨ ꯇꯟꯕ ꯁꯨꯝ ꯊꯣꯛꯄ ꯈꯣꯠꯄ ꯇꯟꯕ ꯈꯣꯠꯄꯒꯤ ꯑꯗꯨꯝꯕꯁꯨ ꯇꯌꯥ ꯇꯧꯗꯦ ꯑꯩꯗꯣ
ꯏꯕꯥꯅꯤꯗꯤ ꯌꯥꯝ ꯃꯥꯟꯅꯔꯤꯖꯥꯅꯤꯅꯦ
ꯍꯁ ꯑꯗꯒꯤ ꯄꯤꯏꯉꯩꯗꯁꯨ ꯍꯣꯁꯇꯦꯜꯗꯥ ꯑꯗꯨꯝ ꯂꯩꯔꯕꯩ ꯅꯦ
ꯑꯣ ꯑꯩꯕꯨꯗꯤ ꯍꯣꯁꯇꯦꯜꯗꯥ ꯑꯝꯇꯥ ꯂꯩꯇ꯭ꯔꯤ ꯌꯨꯝꯗꯥ ꯉꯥꯛꯇꯥ ꯂꯩꯔꯦ
ꯑꯣ
ꯑꯩꯅ ꯌꯨꯝꯗꯩ ꯊꯣꯛꯅꯤꯡꯗꯕ ꯈꯣꯕꯥ ꯍꯣꯏꯅꯒꯥꯅꯦ ꯀꯩꯅꯣꯒꯥ ꯇꯧꯕꯖꯦ ꯂꯤꯂꯥꯒꯨꯝꯕ ꯏꯁꯩꯒꯨꯝꯕ ꯇꯧꯕꯖꯤ ꯌꯦꯡꯉꯨꯆꯣ ꯍꯥꯏꯗꯣꯏꯅꯦꯕ ꯑꯩꯅ
ꯑꯪ
ꯃꯤ ꯃꯌꯥꯝ ꯄꯨꯟꯕ ꯃꯔꯛꯇꯣ ꯑꯗꯨ ꯆꯠꯄ ꯇꯟꯕꯒꯤ ꯑꯩ ꯑꯗꯨꯝ
ꯀꯣꯛ ꯆꯤꯛꯈꯠ ꯂꯛꯑꯥꯅꯤ ꯑꯩ ꯃꯤ ꯃꯌꯥꯝ ꯄꯨꯟꯂꯥ ꯀꯣꯛ ꯆꯤꯛꯈꯠꯂꯦ ꯀꯩꯒꯤꯅꯣ ꯈꯪꯗꯦ
ꯆꯤꯛꯄ ꯃꯛꯇꯤ ꯑꯗꯨꯕꯨꯗꯤ ꯇꯧꯗꯦ ꯑꯩꯒꯤꯅ ꯑꯩꯅ ꯆꯠꯅꯤꯡꯗꯕ ꯃꯌꯥꯝ ꯄꯨꯟꯕꯗꯨꯗ
ꯑꯩꯟ ꯀꯣꯛꯁꯤ ꯆꯤꯛꯈꯠ ꯂꯛꯑꯅꯤꯕ
ꯍꯣꯏ ꯑꯗꯥꯒꯤ ꯀꯩꯁꯨ ꯅꯨꯡꯉꯥꯏꯇꯦꯅꯀꯣ ꯎꯝ ꯃꯤꯅꯤꯟꯗꯨ ꯃꯤ ꯄꯥꯝꯖꯕ ꯃꯤꯕꯨꯗꯤ ꯂꯩꯅꯤ ꯑꯗꯨꯏ
ꯍꯣꯏ ꯑꯗꯨꯒꯨꯝꯕ ꯌꯥꯝ ꯄꯥꯝꯕ ꯃꯤꯁꯨ ꯂꯩꯗꯥ ꯃꯁꯥꯒꯤ ꯀꯩ ꯍꯥꯏꯇꯥꯔꯦ ꯍꯩꯅꯕꯤ ꯍꯥꯏꯒꯗ꯭ꯔꯥ
ꯍꯣꯏ ꯃꯁꯥꯒꯤ ꯃꯌꯥꯝ ꯒꯥꯌꯥꯝ ꯄꯨꯟꯕ ꯄꯥꯝꯖꯕ ꯃꯤ ꯀꯥꯡꯕꯨꯁꯨ ꯂꯩꯗꯅ ꯃꯤ ꯃꯌꯥꯝꯒꯥ ꯄꯨꯜꯂꯒꯥ ꯅꯨꯡꯉꯥꯏꯖꯕ
ꯍꯣꯏ ꯑꯗꯨꯝꯕꯗꯤ
ꯑꯩꯉꯣꯟꯗꯥꯗꯤ ꯃꯗꯨ ꯎꯄꯥꯏ ꯁꯨꯡꯂꯩ ꯂꯩꯇꯦꯍꯦ
ꯑꯩꯖꯨ ꯇꯜꯂꯦ ꯎ ꯋꯥ ꯎ ꯋꯥꯒ ꯂꯥꯎꯅꯕꯗꯣ ꯏꯁꯩ ꯌꯦꯡꯗꯕꯒꯩ ꯑꯁ
ꯐꯪꯁꯟꯒꯥ ꯇꯧꯕꯖꯦ ꯒ꯭ꯌꯥꯟꯒꯥ ꯉꯥꯎꯋꯦ ꯍꯥꯏꯕ ꯃꯥꯏꯀꯩ ꯏꯃꯗꯩꯖꯨ ꯑꯃꯨꯛ ꯂꯥꯎ ꯑꯃ ꯗꯩꯖꯨ ꯃꯨꯛ ꯂꯥꯎ
ꯍꯣꯏ ꯃꯤꯅꯗꯤꯀꯣ ꯑꯩꯁꯦ ꯑꯁ ꯂꯋꯥꯏ ꯅꯨꯄꯤꯅꯤꯔꯥ ꯀꯥꯏꯅ ꯈꯜꯂꯝꯅꯤ ꯍꯥꯏꯒ ꯏꯃꯥꯡꯗ ꯗꯥꯏꯔꯦꯛꯀ ꯍꯥꯏꯔꯛꯑꯦ ꯃꯤ ꯆꯠꯅꯤꯡꯗꯕꯕꯨ ꯅꯠꯇ꯭ꯔꯥ
ꯃꯥꯅꯦ ꯑꯩꯗꯤ ꯃꯤꯅ ꯃꯄꯥꯟ ꯂꯝꯗꯒ ꯆꯠꯂꯒ ꯀꯤꯝ ꯌꯥꯔꯔꯣꯏꯅ ꯍꯥꯏꯅ‌ꯦ ꯑꯩ ꯊꯥꯕꯜ ꯆꯣꯡꯕ ꯍꯩꯇꯦꯕꯀꯣ ꯑꯝꯇ ꯆꯣꯡꯗ꯭ꯔꯤꯕ ꯑꯗꯨꯒꯤ ꯑꯁ ꯃꯩꯇꯩ ꯃꯆꯥꯅ ꯊꯥꯕꯜ ꯆꯣꯡꯕ ꯍꯩꯇꯕ ꯀꯥꯏꯅ ꯍꯥꯏ ꯍꯥꯏꯕ
ꯑꯩ ꯆꯣꯡꯗꯤ ꯆꯣꯡꯉꯦ ꯑꯗꯣ ꯑꯩꯈꯣꯏ ꯑꯩꯁꯨ ꯌꯥꯝ ꯄꯥꯛꯅ ꯍꯩꯕꯗꯤ ꯑꯣꯏꯗꯦꯕꯀꯣ
ꯎꯝ
ꯁꯨꯝ ꯔꯥꯎꯔ ꯊꯑꯣꯏꯅꯒ ꯁꯤꯟꯕꯗꯤ ꯌꯥꯝ ꯁꯤꯟꯕꯗꯤ ꯑꯗꯨ ꯆꯤꯡꯊꯣꯛꯑꯒ ꯁꯤꯟꯗꯣꯏꯅꯦ ꯃꯣꯏꯅ ꯊ‌ꯣꯛꯇꯕ ꯍꯥꯏꯔꯁꯨ ꯑꯗꯨꯝ ꯊꯣꯛꯑꯅꯤ ꯑꯗꯨꯝ ꯐꯝꯃ ꯃꯆꯤ ꯑꯃꯗ ꯐꯝꯔꯩꯔꯅꯤ ꯑꯗꯨꯒ ꯀ‌ꯦꯔꯒ ꯐꯖꯅ ꯀ‌ꯦꯔꯥꯒ ꯊꯣꯛ ꯑꯦ ꯑꯗꯨꯒ ꯆꯣꯡꯕꯒꯤ ꯋꯥꯈꯟ ꯈꯟꯗ‌ꯦ ꯑꯗꯨꯝ ꯐꯝ ꯂꯩꯔꯅꯤ ꯇꯨꯜꯑꯃ ꯄꯨꯊꯣꯛꯑꯒ ꯑꯩ ꯁꯔꯨꯛ ꯇꯨꯜ ꯑꯃ ꯄꯨꯊꯣꯛꯑꯅꯤ
ꯑꯩꯅ ꯑꯃꯨꯛ ꯁꯦꯝꯕꯕꯨ ꯍꯦꯛ ꯌꯥꯎꯗꯕꯤꯅꯤ ꯇꯧꯔꯤꯁꯦ
ꯆꯥꯎꯋꯦꯕ ꯑꯩꯈꯣꯏꯒꯤꯅ ꯑꯃꯨꯛ ꯑꯥ ꯅꯪ ꯑꯔꯦꯝꯕꯤ ꯁꯥꯏꯌꯦ ꯈꯣꯠꯂꯦ ꯇꯟꯗꯅ ꯑꯗꯨꯝ ꯊꯣꯛꯑꯅꯤ ꯑꯗꯨꯁꯨ ꯐꯝꯗ‌ꯣꯏꯅꯦ ꯃꯆꯤ ꯑꯃꯗ
ꯑꯝ ꯑꯗꯨ ꯑꯩꯈꯣꯏꯒꯤ ꯂꯩꯀꯥꯏꯒꯤ ꯏꯆꯦ ꯀꯩꯀꯥꯁꯤꯡꯁꯦ
ꯑꯝ
ꯈꯔ ꯂꯥꯞꯅꯕ ꯍꯥꯏ ꯇꯥꯔꯦ ꯑꯩꯈꯣꯏ ꯏꯃꯨꯡꯒ ꯑꯗꯨꯝ ꯃꯣꯏꯁꯨ ꯍꯦꯛꯇ ꯑꯗꯨꯝ ꯁꯦꯜ ꯈꯥꯏꯕꯕꯨꯗꯤ ꯂꯥꯛꯑꯀꯥꯟꯗ ꯀꯧꯕꯕꯨꯗꯤ ꯑꯗꯨꯝ ꯃꯃꯤꯡꯒꯤ ꯑꯣꯏꯅ ꯀꯧꯔꯝꯃꯦꯕꯀꯣ ꯑꯗꯣ ꯑꯩꯈꯣꯏꯅꯁꯨ ꯄꯨꯟꯗꯕꯅꯤꯅ ꯑꯩꯗꯣ ꯊꯣꯛꯅꯤꯡꯗꯕ ꯃꯤꯗꯣ ꯌꯥꯝ ꯀꯟꯅ ꯈꯪꯅꯕ ꯅꯠꯇꯕꯅꯤꯅ ꯑꯗꯩ ꯑꯗꯨꯝ ꯊꯣꯛꯇ꯭ꯔꯦ ꯁꯤꯒꯤꯁꯦ ꯎꯝ ꯑ ꯑꯈꯣꯏ ꯑꯩꯈꯣꯏꯅ ꯀꯣꯜ ꯇꯧꯔꯤꯁꯦ ꯃꯤꯅꯤꯠ ꯇ꯭ꯔꯥꯅꯤꯊꯣꯏ ꯈꯤꯇꯪ ꯍꯦꯜꯂꯛꯄꯗꯅꯦ ꯃꯊꯟꯇ ꯇꯠꯄꯅꯦꯕ ꯑꯗꯣ ꯁꯤ ꯇꯠꯈꯤꯗꯧ ꯃꯥꯜꯂꯦ ꯁꯤ ꯇꯠꯈ꯭ꯔꯥꯗꯤ ꯅꯪ ꯑꯃꯨꯛ ꯇꯧꯔꯛꯑꯣ
ꯍꯣꯏ ꯑꯦ ꯅꯪ ꯑꯃꯨꯛ ꯇꯧꯔꯛꯑꯣ
ꯑꯦ ꯍꯜ ꯑꯥ